ꯇꯥꯕ꯭ꯔꯣ
ꯅꯨꯡꯉꯥꯏꯔꯤꯕꯣ
ꯑ ꯅꯨꯡꯉꯥꯏꯔꯤꯑꯦ ꯅꯣꯏꯗꯤ ꯅꯨꯡꯉꯥꯏꯔꯤꯕꯣ
ꯍꯣꯏ ꯅꯨꯡꯉꯥꯏꯔꯤꯑꯦ
ꯆꯥꯛ ꯆꯥꯔꯕꯣ
ꯍꯣꯏ ꯆꯥꯔꯦ ꯅꯣꯏꯗꯤ ꯆꯥꯗꯔꯤꯕꯣ
ꯥꯏ ꯑꯩꯈꯣꯏ ꯆꯥꯗ꯭ꯔꯤ ꯍꯣꯏ ꯊꯣꯡꯉꯒ ꯂꯩꯔꯦ
ꯑꯣ
ꯀꯩ ꯌꯦꯟꯖꯥꯡ ꯆꯥꯏꯅꯣ ꯅꯣꯏ
ꯑꯝ ꯃꯥꯏꯔꯦꯟ ꯃꯅꯥ ꯆꯥꯏ
ꯑꯣ ꯍꯥꯎꯋꯦꯅꯦ ꯑꯗꯨꯗꯤ ꯑꯦ ꯑꯅꯧꯕꯩꯅ ꯆꯥꯡꯅꯦ ꯑꯩꯈꯣꯏꯗꯤ ꯀꯦꯔꯦꯂꯥꯒ ꯑꯂꯨꯒ ꯈꯥꯃꯦꯟꯒ ꯊꯣꯡꯉꯦ ꯇꯧꯏꯤ
ꯑꯣ ꯍꯦꯎꯅꯦ ꯍꯧꯖꯤꯛꯇꯤ ꯑꯗꯨꯝ ꯂꯩꯗ ꯀꯩꯁꯨ ꯇꯧꯗꯦ
ꯉꯁꯤ ꯀꯔꯤ ꯀꯩ ꯇꯧꯋꯦ ꯑꯗꯨꯗꯤ
ꯑ ꯎ ꯀꯩꯁꯨ ꯇꯧꯔꯦ ꯑꯗ ꯌꯨꯝꯗꯁꯨ ꯑꯗꯨꯝ ꯂꯩ ꯅꯪꯗꯤ
ꯑꯩꯗꯤ ꯑꯗꯨꯝ ꯆꯨꯝꯅꯒꯤ ꯑꯗꯨꯝ ꯊꯕꯛ ꯑꯗꯨꯝ ꯆꯠꯂꯦ ꯍꯜꯂꯛꯑ ꯂꯩ ꯑꯃꯨꯛꯀ
ꯑꯣ ꯊꯕꯛ ꯍꯥꯏꯁꯦ ꯃꯄꯥꯟꯗꯔꯥ ꯅꯠꯇ꯭ꯔꯒ
ꯑ ꯃꯄꯥꯟꯗꯅꯦ
ꯅꯨꯡꯉꯥꯏꯔꯤꯕꯣ ꯅꯣꯡ ꯆꯨꯗꯕꯣ ꯅꯣꯏꯗ ꯉꯥꯁꯤ
ꯅꯣꯡ ꯈꯔ ꯈꯔ ꯆꯨꯌꯦ
ꯎꯝ ꯑꯩꯈꯣꯏꯗꯁꯨ ꯅꯣꯡ ꯆꯨꯏ ꯉꯁꯤ ꯁꯤ ꯍꯧꯖꯤꯛ ꯅꯣꯡ ꯆꯨꯔꯑ ꯑꯁ ꯉꯔꯥꯡꯒꯥꯡꯅ ꯉꯁꯤꯒ ꯅꯣꯡ ꯑꯗꯨꯝ ꯆꯨꯏ ꯅꯨꯃꯤꯠ ꯆꯨꯞꯄ ꯆꯨꯏꯌꯦ
ꯑꯝ ꯑꯗꯨꯗꯤ ꯏꯪ ꯉꯝꯒꯅꯤ
ꯑꯁ ꯏꯪꯉꯦꯗ ꯅꯞ ꯅꯞ ꯂꯥꯎꯑꯣꯋꯦꯗ ꯑꯗꯨꯝ
ꯍꯣꯏ ꯑꯗꯨꯃꯥꯏꯅ ꯇꯧꯋꯦ ꯑꯩꯈꯣꯏꯗꯁꯨ
ꯑꯣ ꯑꯆꯥꯥ
ꯅꯣꯡ ꯆꯨꯔꯁꯨ ꯑꯗꯨꯝ ꯁꯥꯏ
ꯑꯝ ꯀꯔꯤ ꯀꯔꯤ ꯐꯤꯂꯝ ꯌꯦꯏꯅꯣ ꯍꯧꯖꯤꯒꯥꯟ
ꯍꯥꯥ
ꯀꯥꯏ ꯀꯥꯏ ꯐꯤꯂꯝꯃꯤ ꯌꯡꯉꯤꯅꯣ ꯍꯧꯖꯤꯛꯀꯥꯟ
ꯌꯦꯡꯗꯦꯗ ꯑꯗꯨꯝ
ꯎꯝ
ꯒꯦꯝ ꯁꯥꯟꯅꯥꯒꯅꯕꯒꯨꯝꯕ ꯑꯗꯨꯝ ꯇꯧꯋꯦꯒ
ꯀꯩ ꯁꯥꯟꯅꯕꯅꯤꯅ ꯑꯦꯝ ꯑꯦꯜ ꯁꯥꯟꯅꯕ
ꯍꯣꯏ
ꯁꯥ
ꯎꯝ ꯁꯥꯟꯅꯕ ꯍꯥꯏꯗꯤ ꯑꯗꯨꯝ ꯂꯩꯕ ꯅꯨꯡꯉꯥꯏꯇꯕꯤꯀꯣ ꯑꯗꯨꯝ ꯁꯥꯟꯅ
ꯅꯠꯇꯦ ꯍꯧꯖꯤꯛꯀꯥꯟ ꯁꯤꯖꯟ ꯑꯅꯧꯕꯗꯣ ꯁ꯭ꯀꯤꯝ ꯌꯥꯝꯕ ꯅꯠꯇ꯭ꯔꯣ ꯃꯤꯁꯀꯤꯟ ꯍꯥꯏꯔꯒ ꯈꯪꯗꯦ ꯑꯩ ꯄꯥꯛ ꯆꯪꯗꯦ ꯁꯤꯖꯟ ꯑꯥꯅꯧꯕ ꯍꯧꯔꯒ ꯑꯅꯤꯔꯛ ꯁꯨꯕ ꯈꯛꯇꯅꯤ ꯑꯅꯤꯔꯛ ꯈꯛꯇ ꯁꯟꯅꯕꯩ ꯃꯇꯝ ꯂꯩꯥꯏꯇ
ꯍꯣꯏ ꯑꯗꯨꯃꯥꯏꯅ ꯇꯧꯔꯛꯑꯝꯅꯤ ꯊꯕꯛ ꯇꯧꯔꯗꯤ
ꯑꯣ ꯅꯠꯇꯦ ꯍꯧꯖꯤꯛꯀꯥꯟ ꯄ꯭ꯔꯣꯃꯣ ꯗꯥꯏꯃꯟ ꯂꯥꯛꯑꯦ ꯍꯥꯏꯕ ꯅꯠꯇ꯭ꯔꯣ
ꯍꯣꯏ ꯂꯥꯛꯑꯦ
ꯑꯣ ꯅꯨꯡꯉꯥꯏꯔꯝꯅꯤ ꯑꯗꯨꯗꯤ
ꯍꯥꯥ
ꯃꯤ ꯀꯌꯥ ꯂꯩꯕꯅꯣ
ꯃꯤ ꯃꯔꯤ
ꯎꯝ ꯅꯨꯡꯉꯥꯏꯔꯗ ꯑꯩ ꯑꯩꯈꯣꯏꯁꯨ ꯃꯔꯤ ꯂꯩꯑꯦ ꯏꯅꯦ ꯑꯩꯈꯣꯏ ꯏꯅꯦꯈꯣꯏ ꯏꯅꯦ ꯑꯍꯨꯝꯒ ꯑꯩꯒ ꯃꯔꯤ ꯂꯩꯌꯦꯈꯣꯏꯁꯨ
ꯅꯣꯏ ꯄꯨꯂꯞ ꯊꯕꯛ ꯇꯧꯃꯤꯟꯅꯕ꯭ꯔꯣ
ꯊꯕꯛ ꯇꯧꯗꯤ ꯇꯧꯃꯤꯟꯅꯗꯦ ꯇꯣꯉꯥꯟ ꯇꯣꯉꯥꯟꯂꯦ ꯃꯁꯥ ꯃꯁꯥꯈ ꯑꯗꯨꯝ ꯇꯣꯉꯥꯟ ꯇꯣꯉꯥꯟꯅ ꯇꯧꯋꯦꯗ
ꯑꯣ ꯎ ꯎ ꯎꯝ ꯎꯝ ꯉꯒꯤꯗꯤ ꯁꯤꯒꯤ ꯊꯕꯛꯁꯦ ꯃꯤ ꯀꯌꯥꯒ ꯉꯥꯡꯅꯈ꯭ꯔꯕꯣ
ꯑꯩꯗꯤ ꯅꯪꯅ ꯑꯍꯥꯟꯕꯅꯦ ꯑꯩ ꯑꯩꯒꯤꯗꯤ ꯆꯠꯅꯤꯡꯉꯥꯏ ꯂꯩꯇ꯭ꯔꯦ ꯑꯗꯨꯒꯤ ꯑꯆꯥ ꯆꯥꯅꯤꯡꯉꯥꯏ ꯂꯩꯦꯇ꯭ꯔꯦ ꯂꯧꯕ ꯉ ꯇ ꯑꯣꯏꯔꯦ ꯑꯗꯨꯗꯤ ꯅꯪꯅ ꯑꯍꯥꯟꯕꯅꯦ ꯇꯨꯝꯨꯝ ꯇꯨꯝꯃ ꯍꯧꯥꯎꯒꯠꯂꯒ ꯀꯣꯛ ꯌꯥꯝ ꯆꯤꯛꯄ ꯑꯗꯨꯒꯤ
ꯍꯌꯦꯡꯗꯒꯤ ꯀꯩꯗꯧꯅꯤ ꯑꯗꯨꯗꯤ
ꯎꯝ
ꯍꯌꯦꯡ ꯀꯩꯗꯧꯗꯣꯏꯅꯣ
ꯑꯥ ꯍꯌꯦꯡꯔꯣ ꯑ ꯑꯗꯨꯝ ꯂꯩꯒꯅꯤꯗ ꯊꯕꯛ ꯊꯕꯛ ꯑꯔꯨꯕꯗꯤ ꯂꯩꯇꯦ ꯑꯗꯨꯝ ꯌꯨꯝꯗ ꯂꯩꯕꯅꯦ ꯑꯩꯗꯤ
ꯑꯌꯥꯝꯕ ꯌꯨꯝꯗꯣ ꯑꯣꯏꯅ ꯂꯩ ꯃꯥꯜꯂꯦꯀꯣ
ꯍꯣꯏꯣ ꯆꯠꯊꯣꯛꯇꯕꯅꯤ ꯑꯩꯗꯤ ꯑꯗꯨꯝ ꯌꯨꯝꯗ ꯂꯩꯕꯅꯤ
ꯂꯧ ꯂꯣꯏꯅꯔꯝꯅꯦꯕꯣ ꯅꯣꯏꯅꯁꯨ ꯍꯧꯖꯤꯛꯀꯥꯟ
ꯍꯧꯖꯤꯛꯀꯥꯟ ꯈꯪꯗꯦꯀꯣ ꯑꯩꯈꯣꯟꯗ ꯂꯩꯦ
ꯎꯝ ꯑꯗꯨ ꯑꯣꯏꯔꯁꯨ ꯄꯥꯎꯒꯨꯝꯕꯗꯤ ꯈꯪꯕ ꯌꯥꯏꯅ ꯑꯦ
ꯑꯥ ꯍꯣꯏ ꯍꯧꯖꯤꯛꯀꯥꯟ ꯈꯪꯗꯦ ꯐꯥꯎꯗꯣ ꯀ ꯍꯥꯏꯁꯔ ꯑꯩ ꯃꯩꯇꯩꯗꯣ ꯑꯗꯣ ꯐꯖꯅ ꯉꯥꯡꯕ ꯍꯩꯇꯕꯗꯨꯒꯤ
ꯑꯆꯥ ꯀꯝ ꯀꯥꯏꯔꯅꯦ
ꯎꯝ
ꯁ꯭ꯀꯨꯜ ꯀꯥꯔꯦꯕꯣ ꯀꯩꯗꯧꯔꯤꯕꯕꯣ
ꯎꯝ ꯀꯣꯂꯦꯖꯇꯔꯦ ꯀꯂꯦꯖ
ꯐꯩꯌꯦ ꯐꯩ
ꯎꯝ ꯆꯥꯛꯇꯤ ꯄꯨꯡ ꯀꯌꯥꯗ ꯆꯥꯒꯦꯔꯣ
ꯍꯣꯔꯦꯟ ꯄꯨꯡ ꯇꯔꯥꯃꯥꯊꯣꯏ ꯑꯗꯨꯋꯥꯏꯗ ꯆꯥꯒꯅꯤ
ꯍꯣꯢ ꯈꯔ ꯊꯦꯡꯉꯦ ꯍꯣꯏ ꯊꯦꯡꯅ ꯆꯥꯕꯒꯤ ꯊꯦꯡꯉꯦ ꯇꯨꯝꯅꯦ ꯊꯦꯡꯅ ꯍꯧꯒꯜꯂꯦ ꯑꯁ ꯇꯜꯂꯦ ꯄꯨꯟꯁꯤꯁꯦ ꯍꯥꯟꯅꯗꯧꯅ ꯉꯟꯅ ꯆꯥꯔꯒ ꯉꯟꯅ ꯍꯧꯒꯠꯅꯤꯡꯉꯦ ꯑꯃꯨꯛꯀ ꯑꯩꯁꯦ
ꯍꯧꯒꯠꯄ ꯌꯥꯝ ꯐꯩ ꯇꯢꯞꯇ
ꯊꯕꯛꯇꯤ ꯄꯨꯡ ꯀꯌꯥꯗꯒꯤ ꯄꯨꯡ ꯀꯌꯥ ꯐꯥꯎ ꯇꯧꯕꯣ
ꯄꯨꯡ ꯇꯔꯥꯃꯥꯊꯣꯏꯗꯒꯤ ꯄꯨꯡ ꯃꯉꯥ ꯐꯥꯎꯇꯅꯦ
ꯎꯝ ꯑꯗꯨꯗꯤ ꯌꯥꯝ ꯅꯨꯡꯉꯥꯏꯔꯝꯅꯤ ꯊꯕꯛ
ꯍꯣꯏ ꯅꯨꯡꯗꯤ ꯅꯨꯡꯉꯥꯏ ꯍꯣꯏ ꯊꯕꯛꯁꯨ ꯋꯥꯗꯦ ꯑꯗꯨꯒꯤ
ꯎꯝ
ꯅꯣꯏ ꯀꯩꯀꯩ ꯌꯦ ꯍꯣꯏ ꯃꯄꯥꯟꯗꯅꯦ ꯍꯣꯏ
ꯎꯝ
ꯀꯩ ꯀꯩ ꯌꯦꯟꯁꯥꯡ ꯆꯥꯅꯔꯤꯒꯦ ꯍꯧꯖꯤꯛꯀꯥꯟ
ꯁꯤꯖꯟ ꯁꯤꯖꯟꯒꯤ ꯑꯗꯨꯝ ꯆꯥꯏꯗ ꯁꯧꯒ꯭ꯔꯤꯒꯨꯝꯕ ꯈꯪꯗꯦ ꯃꯤꯌꯥꯝ ꯑꯗꯨꯝ ꯑꯔꯩ ꯑꯔꯩꯕ ꯑꯗꯨꯝ ꯆꯥꯏ
ꯑꯣ
ꯅꯪ ꯃꯈꯣꯜꯁꯤꯗꯤ ꯌꯥꯝ ꯅꯨꯡꯁꯤꯌꯦ ꯃꯆꯥ ꯑꯣꯏꯔꯒ
ꯅꯪꯒꯤꯁꯨ ꯐꯖꯩ
ꯏꯁ ꯀꯥꯏꯗꯒꯤ ꯑꯩꯒꯤꯗꯤ ꯍꯥꯏꯔꯨꯔꯅꯨ ꯃꯤꯅ ꯈꯪꯅꯔꯤꯅꯤ
ꯎꯝ
ꯅꯪ ꯃꯄꯥꯟꯗ ꯂꯩꯕꯔꯣ ꯅꯪꯁꯨ
ꯃꯄꯥꯟꯃꯛꯇꯤ ꯅꯠꯇꯦꯗ
ꯑꯣ ꯇꯝꯄꯥꯛꯇ ꯂꯩꯕ꯭ꯔꯣ
ꯍꯣꯏ
ꯅꯨꯡꯉꯥꯏꯔꯝꯅꯤ ꯑꯗꯨ ꯑꯗꯨ ꯍꯥꯏꯔꯒ ꯑꯗꯨꯗꯁꯨ ꯅꯣꯡꯄꯥꯛꯥꯛ ꯂꯥꯛꯇꯦ ꯍꯥꯏꯕ ꯅꯠꯇ꯭ꯔꯣ ꯅꯣꯡꯄꯥꯛ ꯁꯨꯗꯦ ꯍꯥꯏꯕ ꯅꯠꯇ꯭ꯔꯣ
ꯍꯣꯏ ꯄꯥꯛ ꯆꯨꯗꯦ ꯉꯁꯤ ꯗꯤꯁ ꯋꯤꯛꯇꯣ ꯈꯔ ꯈꯔ ꯆꯨꯋꯦ ꯑꯗꯨ ꯑꯣꯏꯔꯁꯨ ꯌꯥꯝ ꯆꯨꯗꯦꯗ
ꯑꯆꯥ
ꯄꯥꯛ ꯆꯨꯗꯦ ꯆꯨꯗꯦ ꯑ ꯆꯤꯡꯗꯗꯤ ꯆꯣꯗꯤ ꯆꯣꯕ ꯃꯥꯟꯂꯦ ꯑꯗꯣ
ꯑꯣ
ꯂꯧꯒꯨꯝꯕꯗ ꯆꯠꯄ ꯅꯨꯡꯉꯥꯏꯇꯕꯩ ꯃꯜꯂꯦ ꯆꯤꯡꯗꯗꯤ ꯆꯨꯃꯥꯟꯕꯩ
ꯁꯥꯕꯗ ꯗꯤꯒ꯭ꯔꯤ ꯀꯌꯥ ꯀꯥꯒꯦ ꯅꯣꯏꯗ ꯍꯧꯖꯤꯛꯀꯥꯟ
ꯍꯪꯀꯣ ꯑꯗꯨꯒꯨꯝꯕꯗꯤ ꯌꯦꯡꯕꯤꯔꯦ ꯁꯥꯗꯤ ꯌꯥꯝ ꯁꯕ ꯑ
ꯐꯣꯔꯇꯤꯗꯤ ꯁꯨꯔꯝꯃꯣꯏꯗꯀꯣ
ꯐꯣꯔꯇꯤꯒꯤ ꯁꯨꯔꯝꯃꯣꯢꯗ ꯈꯪꯗꯦ ꯃꯔꯛ ꯃꯔꯛꯇꯤ ꯌꯥꯝ ꯁꯥꯕꯅꯦ ꯁꯨꯔ ꯑꯣ ꯑꯣ ꯃꯇꯝ ꯁꯨꯝ ꯂꯩꯔꯅꯤ ꯑꯗꯣ ꯌꯥꯎꯔꯝꯃꯣꯏꯗ
ꯑꯣ
ꯅꯣꯏꯗꯤꯃꯄꯥꯟꯗ ꯑꯣꯏꯕꯒꯤ ꯌꯥꯝ ꯁꯥꯔꯝꯃꯅꯤꯀꯣ
ꯍꯧꯖꯤꯛꯀꯥꯟ ꯍꯧꯖꯤꯛꯀꯥꯟꯗꯤ ꯄꯥꯛꯁꯗꯦꯗ ꯑꯩꯈꯣꯏꯒꯤꯁꯨ ꯑꯝ ꯌꯥꯝ ꯁꯥꯕꯗꯤ ꯑꯣꯏꯔꯦ ꯅꯍꯥꯟ ꯍꯦꯛ ꯖꯨꯟ ꯍꯦꯛ ꯊꯣꯛꯄ ꯀꯥꯟꯗꯣ ꯑꯗꯨꯗꯨꯗ ꯌꯥꯝ ꯁꯅ ꯐꯣꯔꯇꯤ ꯁꯤꯛꯁ ꯐꯣꯔꯇꯤ ꯁꯦꯚꯦꯟ ꯀꯥꯝꯅꯦ ꯍꯧꯖꯤꯀꯥꯥꯟꯗ ꯇ ꯐꯣꯔꯇꯤꯁꯨꯨꯗꯦꯗ
ꯑꯣ
ꯊꯥꯔꯇꯤ ꯁꯚꯦꯟ ꯊꯥꯔꯇꯤ ꯑꯩꯠ ꯊꯥꯔꯇꯤ ꯅꯥꯏꯟ ꯑꯗꯨꯋꯥꯏꯗ ꯉꯥꯛꯇꯅꯦ ꯄꯥꯛ ꯁꯥꯕ ꯑꯣꯏ ꯍꯧꯖꯤꯛꯀꯥꯟꯗꯤ ꯑꯗꯨ ꯑꯣꯏꯔꯁꯨ ꯌꯨꯃꯤꯠ ꯑꯣꯏꯕꯗꯣ ꯅꯞ ꯅꯞ ꯂꯥꯎꯕꯒꯤ ꯁꯔꯨꯛ ꯌꯥꯎꯕꯗꯣ ꯑꯗꯨꯗꯤ ꯌꯥꯝ ꯅꯨꯡꯉꯥꯏꯇꯕ
ꯑꯗꯨꯅꯤ
ꯋꯥꯏꯗ ꯍꯧꯖꯤꯛꯀꯥꯟꯗꯤ ꯇꯨꯝꯕꯁꯨ ꯌꯥꯔꯦ ꯆꯥꯛ ꯆꯥꯕꯁꯨ ꯌꯥꯔꯦ ꯑꯁ ꯁꯦꯁ ꯇꯧꯐꯝ ꯈꯅꯤ ꯅꯣꯏꯕꯨꯣ ꯌꯦꯡꯕ꯭ꯔꯣ
ꯌꯦꯡꯗꯦꯗ ꯑꯩꯗꯤ ꯑꯗꯨꯝ ꯒꯦꯝ ꯁꯥꯟꯅꯕ ꯈꯪꯗꯦ ꯑꯗꯨꯝ ꯇꯧꯔ ꯂꯩ ꯌꯦꯡꯅꯌꯦ ꯄꯩꯁꯥ ꯊꯥꯗꯔꯒ ꯑꯗꯨꯝ ꯌꯦꯡꯅꯔ ꯂꯩꯃꯤꯅꯦ ꯑꯩꯗꯤ ꯌꯥꯎꯗꯦ
ꯌꯥꯎꯁꯜꯂ ꯀꯥꯏꯩꯅ ꯅꯪꯁꯨ
ꯐꯁ ꯌꯥꯎꯗꯗ ꯏꯗꯤ
ꯑ
ꯅꯣꯏꯁꯨ ꯌꯦꯡꯕ꯭ꯔꯣ
ꯑꯥ ꯌꯦꯡꯒꯦꯗ ꯑꯩꯈꯣꯏꯁꯨ ꯌꯦꯡꯗꯦ ꯌꯦꯅꯤꯡ ꯉꯥꯏꯃꯤꯅꯥ ꯂꯥꯏ ꯇꯕꯦꯅ
ꯎꯝ ꯃꯔꯨꯞ ꯂꯩꯔꯗꯤ ꯑꯗꯨꯝ ꯌꯦꯡꯕ ꯌꯥꯏꯗ ꯃꯔꯨꯞꯁꯨ ꯂꯩꯇꯦ ꯍꯥꯏ ꯌꯨꯝꯗ ꯑꯗꯨꯝ ꯂꯩ ꯆꯠꯊꯣꯛ ꯆꯠꯊꯣꯛꯇꯦ
ꯑꯆꯥꯥ ꯑꯗꯨꯗꯤ ꯅꯪ ꯀꯩꯅꯣ ꯑꯦꯝ ꯑꯦꯜ ꯑꯦꯀꯥꯎꯟ ꯑꯦꯝ ꯑꯦꯜ ꯑꯦꯀꯥꯎꯟ ꯌꯣꯟꯕ꯭ꯔꯥ
ꯎꯝ ꯌꯣꯟꯗꯦ ꯆꯣꯝꯅ ꯁꯥꯟꯅꯕꯅꯦ ꯆꯨꯝꯝꯅ ꯁꯥꯟꯅꯕꯅꯦ
ꯌꯣꯡꯕ ꯌꯥꯝ ꯅꯨꯡꯉꯥꯏꯔꯒ꯭ꯔꯦ
ꯑꯗꯨꯉꯥꯏꯅꯅꯤ ꯍꯥꯏꯅ ꯑꯗꯣ ꯑꯩꯒꯤꯗꯤ ꯀꯗꯥꯏꯗ ꯁꯅꯥꯝꯇ ꯍꯩꯇ꯭ꯔꯒ
ꯏꯁ ꯁꯥꯟꯅꯕ ꯍꯩꯇ꯭ꯔꯁꯨ ꯅꯪ ꯏꯁ꯭ꯀꯤꯟ ꯂꯩꯌꯣ ꯑꯗꯨ ꯑꯣꯏꯔꯗꯤ ꯇꯥꯡꯉ ꯌꯣꯕ ꯌꯥꯏꯌꯦ
ꯆꯨꯝꯅ ꯁꯥꯟꯅꯕꯒꯤ ꯂꯩꯅꯤꯡꯉꯥꯏꯁꯨ ꯇꯜꯂꯦꯗ
ꯂꯩꯅꯤꯡꯉꯥꯏꯇꯥꯔꯦ ꯍꯣꯏ ꯍꯥꯟꯅ ꯌꯣꯜꯂꯝꯃꯦ ꯍꯣꯏ ꯍꯧꯖꯤꯛꯀꯥꯟꯗꯤ ꯁꯅꯥ ꯇꯝꯅꯦꯅ
ꯎꯝ ꯍ ꯃꯤꯗꯤ ꯌꯥꯝ ꯂꯩꯥꯏꯅꯥ ꯍꯣꯡ ꯃꯥꯜꯂꯦ ꯑꯗꯨ ꯑꯣꯏꯔꯁꯨ ꯑꯩꯣꯏꯗꯤ ꯆꯨꯝꯅ ꯁꯥꯟꯅꯕꯅꯤꯗ
ꯁꯤꯎꯁꯤ ꯁꯤꯕ꯭ꯔꯥ ꯑꯗꯨꯗꯤ
ꯑꯪ ꯁꯥꯟꯅꯗꯦ ꯒꯦꯝ ꯑꯇꯣꯞꯄꯗꯤ ꯁꯥꯟꯅꯗꯦ ꯑꯩ
ꯁꯤ ꯍꯥꯟꯅꯗꯤ ꯁꯤꯌꯣꯁꯤꯒ ꯑꯃꯒ ꯌꯥꯝ ꯁꯥꯟꯅꯔꯝꯃꯦ
ꯑꯣꯝ
ꯌꯥꯝ ꯁꯥꯟꯅꯔꯒ ꯑꯗꯨꯝ ꯊꯥꯗ ꯥ ꯊꯥ ꯇꯔꯨꯛꯀꯨꯝꯕ ꯍꯦꯟꯕ ꯀꯥꯟꯗ ꯑꯗꯨꯝ ꯑꯃꯨꯛ ꯑꯃꯨꯛ ꯑꯃꯨꯛ ꯌꯣꯟꯕꯀꯣ ꯑ ꯍꯥꯟꯗꯤ ꯌꯥꯝ ꯇꯧꯔꯕꯅꯦꯗ ꯍꯣꯏ ꯌꯥꯝꯅꯦ ꯍꯣꯏ ꯑꯗꯨꯁꯨ ꯃꯣꯏ ꯑꯣ ꯀꯩꯅꯣꯗ ꯄꯨꯁꯇ ꯀꯥꯏꯔꯒ ꯇꯥꯡꯍꯣꯜ ꯁꯤꯛꯁꯇꯤꯟ ꯇꯥꯡꯍꯣꯜ ꯑꯗꯨꯅ ꯑꯣꯏꯔꯗꯤ ꯂꯤꯁꯤꯡ ꯃꯉꯥꯅꯤꯔꯣꯝ ꯌꯥꯝꯃꯦ
ꯑꯣ ꯍꯥꯏꯗꯤ ꯑꯗꯨꯒꯨꯝꯕꯗꯤ ꯍꯩꯇꯦ ꯁꯅꯥꯕꯨꯁꯨ ꯍꯩꯇꯦꯗ
ꯏꯁ ꯑꯗꯨꯗꯨꯕꯨ ꯑꯗꯨꯝ ꯃꯤꯒꯤ ꯄꯪꯌꯦꯡ ꯌꯦꯡꯉꯒ ꯑꯗꯨꯝ ꯁꯥꯟꯅꯔꯗꯤ ꯌꯥꯕꯅꯤ ꯍ ꯍ
ꯂꯧꯁꯤꯟꯕ ꯉꯝꯗꯕ
ꯅꯣꯏꯗꯗꯤ ꯏꯁꯤꯡ ꯃꯔꯥꯡ ꯀꯥꯏꯕ꯭ꯔꯣ
ꯍꯣꯏ ꯏꯁꯤꯡꯗꯤ ꯃꯔꯥꯡ ꯀꯥꯏꯌꯦ ꯑꯗꯨꯝ
ꯑꯪ
ꯍꯞꯇꯥꯗ ꯑꯅꯤꯔꯛ ꯂꯥꯛꯄꯅꯤꯅꯀꯣ ꯄꯥꯏꯚ
ꯑꯠꯆꯥꯥ ꯑꯣ ꯑꯠꯆꯥꯥ ꯅꯨꯡꯉꯥꯏꯅꯦ ꯑꯗꯨꯗꯤ
ꯇꯥꯔꯒ ꯏꯁꯤꯡꯗꯤ ꯅꯨꯡꯉꯥꯏꯕꯅꯦ
ꯎꯝ ꯑꯩꯈꯣꯏꯒꯤꯗꯤ ꯍꯧꯖꯤꯛꯀꯥꯟ ꯑꯈꯣꯏꯔꯩ ꯂꯩꯀꯥꯏ ꯍꯥꯏꯇꯥꯔꯦ ꯑꯗꯨꯗꯣ ꯀꯩꯅꯣ ꯏꯁꯤꯡ ꯄꯥꯏꯞꯇꯣ ꯑꯗꯨ ꯁꯦꯝꯃ ꯂꯩꯕ ꯑꯗꯨꯗꯨꯒꯤ ꯏꯁꯤꯡ ꯂꯥꯛꯇꯦ ꯑꯈꯣꯏꯗꯗꯤ
ꯑꯣ ꯑꯗꯨꯗꯤ ꯏꯁꯤꯡ ꯂꯩꯔꯝꯅꯤꯅ ꯍꯧꯖꯤꯛꯀꯥꯟꯗꯤ
ꯂꯩꯗꯤ ꯂꯩꯗꯤꯌꯦ ꯑꯗꯨ ꯅꯨꯡꯇꯤꯒꯤ ꯂꯥꯛꯇꯕꯀꯣ
ꯑꯣ ꯑꯗꯨꯗꯤ ꯈꯔ ꯋꯥꯔꯝꯃꯅꯤ
ꯍꯣꯏ ꯋꯥꯏ ꯋꯥꯏ
ꯏꯁꯤꯡ ꯄꯥꯏꯕ ꯄꯥꯏꯒꯟꯕꯒꯤ ꯏꯍꯤ ꯏꯁꯤꯡ ꯂꯥꯛꯇ꯭ꯔꯗꯤ ꯋꯥꯏ
ꯅꯨꯡꯇꯤꯒꯤꯔꯣ